ꯍꯜꯂꯣ
ꯑꯣ ꯇꯥꯏꯦ
ꯇꯥꯕ꯭ꯔꯥ
ꯎꯝ ꯇꯥꯏ
ꯑꯣ
ꯕꯣ ꯌꯦꯡꯕ꯭ꯔꯣ ꯑꯥ
ꯌꯦꯡꯗꯦ ꯑꯩ ꯃꯌꯥꯝ ꯄꯨꯜꯂꯒꯗꯤ ꯌꯦꯡꯉꯦꯕꯀꯣ ꯏꯊꯜꯂꯒ ꯌꯦꯡꯈꯨꯔꯒꯗꯤ ꯌꯦꯡꯗ꯭ꯔꯤꯁꯦ
ꯎꯝ ꯅꯣꯏ ꯍꯧꯗꯣꯡ ꯀꯩꯗꯧꯔꯕ꯫
ꯑꯩꯈꯣꯏ ꯍꯧꯗꯣꯡ ꯑꯃ ꯂꯩꯕ ꯃꯆꯥꯅꯦꯕꯀꯣ ꯑꯩꯉꯣꯟꯗ ꯑꯗꯨꯝ ꯀꯨꯏꯏꯟ ꯏꯟꯅꯔꯥ ꯂꯩꯕ ꯑꯩ ꯏꯇꯨꯡꯁꯦ ꯑꯗꯨꯝ ꯫
ꯑꯥ
ꯆꯠꯂꯣꯁꯨ ꯁ ꯌꯥꯗꯕ ꯑꯩꯉꯣꯟꯗ ꯌꯥꯝꯅ ꯅꯞꯄ ꯍꯥꯏꯇꯥꯔꯦ
ꯅꯨꯡꯁꯤꯅ ꯇꯧꯕꯤꯕꯩ ꯑꯣꯏꯔꯝꯅꯤꯌꯦ꯫
ꯅꯨꯡꯁꯤꯡꯅꯤꯗ ꯇꯧꯕ ꯑꯗꯗꯒꯤ ꯃꯥꯗꯣ ꯀꯃꯥꯏꯅ ꯂꯣꯏꯈꯤꯕꯅꯣ ꯍꯥꯏꯕꯗ ꯃꯥꯁꯦ ꯂꯝꯕꯤꯗ ꯂꯩꯔꯝꯕ ꯄꯤꯛꯏ ꯀꯥꯟꯗ ꯄꯤꯛꯇ꯭ꯔꯨ ꯄꯤꯛꯏ ꯀꯥꯟꯁꯤꯗ ꯅꯣꯡꯁꯨ ꯇꯥꯕ ꯀꯟꯅ ꯃꯥꯗꯣ ꯅꯣꯡ ꯃꯔꯛꯇꯨꯗ ꯁꯣꯛꯁꯨ ꯁꯣꯛꯑꯦꯕ ꯃꯉꯛꯇ ꯈꯔ ꯆꯤꯛꯄꯤꯗ ꯀꯩꯅꯣ ꯈꯪꯗꯦ ꯈꯔꯁꯨ ꯁꯣꯛꯑꯦꯕ ꯑꯗꯨꯗ ꯄꯨꯁꯜꯂꯛꯄ ꯑꯩꯅ ꯄꯨꯁꯤꯜꯂꯒ ꯑꯩ ꯃꯊꯛꯇ ꯑꯩ ꯏꯊꯟꯇ ꯂꯩꯌꯦꯕꯀꯣ꯫ ꯑꯇꯩ ꯑꯩꯈꯣꯏ ꯑꯩꯈꯣꯏ ꯐꯦꯃꯤꯂꯤ ꯃꯈꯥꯗ ꯂꯣꯏꯟ ꯂꯩꯕ꯫ ꯃꯊꯛꯇ ꯊꯝꯕꯗꯨꯗ ꯑꯩꯒꯁꯨ ꯂꯩꯌꯦꯗꯅ ꯑꯇꯩ ꯑꯇꯩꯗꯩꯩ ꯑꯩꯅ ꯄꯨꯟꯕꯗꯣ ꯑꯩꯅ ꯈꯔ ꯍꯦꯜꯂꯦꯗꯅ꯫ ꯑꯗꯨꯗꯒꯤ ꯁꯣꯛꯄ ꯈꯣꯠꯄ ꯇꯧꯕꯗꯁꯨ ꯑꯩꯅ ꯑꯗꯨꯝ ꯍꯤꯗꯥꯛ ꯍꯥꯞꯄꯤꯗꯅ ꯈꯣꯠꯄꯤꯗ ꯀꯤꯌꯥꯔ ꯑꯗꯨꯝ ꯂꯧꯕꯤꯈꯤꯕꯗꯣ ꯑꯩꯅ꯫
ꯍꯣꯏ
ꯑꯗꯨꯗꯒꯤ ꯑꯩꯉꯣꯟꯗ ꯄꯨꯔꯥꯞ ꯅꯞꯄꯦꯕ ꯃꯥꯁꯦ
ꯅꯨꯡꯁꯤꯕꯅꯦ ꯍꯧꯗꯣꯡꯒꯨꯝꯕ ꯍꯨꯏꯒꯨꯝꯕꯁꯦ꯫
ꯑꯧ
ꯑꯁ ꯑꯩꯗꯤ ꯑꯩꯒꯤ ꯗꯥꯎ ꯌꯥꯗꯕ ꯆꯥꯡꯁꯦ ꯑꯩꯒꯤ ꯍꯧꯗꯣꯡ ꯅꯨꯡꯁꯤꯕꯗꯣ꯫
ꯎꯝ
ꯂꯥꯁ ꯃꯟꯠꯇꯣ ꯑꯩꯈꯣꯏꯗꯣ ꯁꯣꯔꯣꯛ ꯃꯄꯥꯟ ꯑꯣꯏꯌꯦꯕ
ꯑꯥ
ꯑꯗꯨꯒꯤ ꯒꯥꯔꯤꯅ ꯑꯦꯛꯁꯤꯗꯦꯟ ꯇꯧꯗꯅ ꯂꯩꯈꯤꯗ꯭ꯔ ꯍꯥꯏꯕ꯫
ꯑꯧ
ꯃꯁꯛꯁꯨ ꯌꯥꯝ ꯅꯨꯡꯁꯤꯕ
ꯑꯥ
ꯑꯩꯗꯨ ꯌꯦꯡꯕꯗꯨꯝ ꯉꯝꯗ꯭ꯔꯦ
ꯑꯩꯈꯣꯏꯁꯨ ꯍꯧꯗꯣꯡꯁꯦ ꯍꯥꯟꯅꯗꯒꯤ ꯂꯩ ꯂꯩꯗꯤ ꯂꯩꯌꯦꯕꯀꯣ ꯑꯩꯈꯣꯏꯁꯦ ꯑ ꯌꯨꯝ ꯍꯧꯗꯣꯔꯛꯄꯅꯦꯕ ꯑꯩꯈꯣꯏꯁꯨ ꯍꯧꯖꯤꯛ ꯂꯝꯕꯤ ꯃꯇꯥꯏꯗ ꯂꯩꯌꯦꯕꯀꯣ ꯌꯨꯝꯁꯦ ꯍꯟꯗꯛ ꯆꯍꯤ ꯍꯣꯡꯗꯣꯔꯛꯄꯅꯦ ꯍꯥꯟꯅ ꯃꯅꯨꯡꯗꯁꯨ ꯂꯩꯕ ꯃꯅꯨꯡꯗ ꯂꯩꯔꯤ ꯉꯩꯗꯤ ꯍꯧꯗꯣꯡꯁꯦ ꯑꯗꯨꯝ ꯈꯔ ꯂꯩꯕ ꯑꯩꯈꯣꯏꯁꯦ ꯌꯨꯝ ꯍꯣꯡꯁꯦ ꯄꯨꯊꯣꯔꯛꯑꯦꯕꯀꯣ ꯍꯧꯗꯣꯡꯁꯦ ꯈꯪꯉꯕ꯭ꯔ
ꯎꯝ ꯎꯝ
ꯄꯨꯊꯣꯔꯛꯑꯒ ꯑꯃꯨꯛ ꯂꯣꯏ ꯆꯦꯟꯈꯤꯕꯤꯅꯦꯕ ꯍꯥꯟꯅꯩ ꯌꯨꯝꯗꯨꯗ ꯑꯗꯒꯤ ꯑꯩꯈꯣꯏ ꯑꯗꯨꯝ ꯆꯠꯁꯨ ꯆꯠꯂꯦꯕꯀꯣ ꯍꯥꯟꯅ ꯌꯨꯝꯗꯨꯗ ꯑꯗꯨꯒ ꯍꯧꯗꯣꯡ ꯑꯃ ꯂꯩ ꯌꯥꯝꯅ ꯁꯤꯡꯕ ꯑꯃ ꯕ꯭ꯂꯦꯛꯀ ꯍ꯭ꯋꯥꯏꯠꯀ ꯑꯣꯏꯕ ꯑꯃ ꯑꯉꯧꯕ ꯑꯃ ꯀꯩꯅꯣ ꯑꯣꯏꯕ ꯃꯥꯅ ꯇꯧꯔꯤꯁꯦ ꯁꯤꯗꯁꯨ ꯑꯃꯨꯛ ꯂꯥꯛꯀꯅꯤ ꯑꯥꯗꯁꯨ ꯑꯃꯨꯛ ꯆꯠꯀꯅꯤ ꯌꯥꯝ ꯂꯥꯞꯅꯕꯕꯨꯗꯤ ꯑꯣꯏꯗꯦꯕ ꯍꯟꯗ꯭ꯔꯦꯠ ꯇꯨ ꯍꯟꯗ꯭ꯔꯦꯠ ꯃꯤꯇꯔ ꯃꯤꯇꯔ ꯑꯃꯅ ꯂꯩꯔꯛ ꯃꯅꯨꯡ ꯆꯪꯕ ꯑꯁꯤꯅ ꯂꯝꯕꯤ ꯍꯦꯛ ꯃꯇꯥꯏ ꯑꯣꯏꯕ ꯑꯃꯨꯛ ꯁꯤꯗ ꯑꯃꯨꯛ ꯂꯥꯛꯀꯅꯤ ꯑꯗꯥ ꯑꯃꯨꯛ ꯆꯪꯒꯅꯤ ꯑꯗꯨꯝ ꯇꯧꯗꯣꯏꯅꯦꯕ ꯑꯗꯩ ꯑꯇꯩ ꯑꯇꯩ ꯍꯧꯗꯣꯡꯁꯤꯅ ꯆꯠꯈꯤꯕꯗꯒꯤ ꯂꯥꯛ ꯇ꯭ꯔꯦ ꯑꯗꯨꯝ ꯑꯥꯗꯅ ꯅꯨꯡꯉꯥꯏꯕꯗꯤ ꯍꯦꯟꯕ ꯍꯥꯏꯇꯥꯔꯦ ꯁꯤꯗꯅ ꯑ ꯂꯝꯕꯤ ꯃꯇꯥꯏ ꯑꯣꯏꯕꯅꯤꯅ ꯁꯥꯟꯅꯐꯝꯁꯨ ꯂꯩꯇꯦ ꯌꯨꯝꯗꯩ ꯍꯦꯟꯇꯣꯛꯑꯗꯤ ꯁꯥꯟꯅꯕꯝ ꯂꯩꯇꯦꯕ ꯑꯗꯒꯤ ꯐꯨꯏꯁꯨ ꯑ ꯊꯧꯅꯥ ꯊꯧꯅꯕꯖꯦ ꯍꯨꯏ ꯀꯩꯀꯥꯁꯨ ꯌꯥꯝ ꯂꯩꯕ ꯍꯨꯏꯅ ꯁꯨꯝ ꯇꯥꯟꯅꯕꯤꯕ ꯑꯥꯗꯗꯤ ꯂꯝꯗꯨꯁꯨ ꯆꯥꯎꯕꯅꯤꯅ ꯍꯣꯏ ꯎꯗ ꯀꯥꯔꯁꯨ ꯀꯩꯅꯣꯝ ꯇꯧꯔꯁꯨ ꯑꯗꯨꯝ ꯅꯨꯡꯉꯥꯏꯖꯕꯗꯣ ꯑꯗꯨ ꯑꯣꯏꯗꯤ ꯑꯣꯏꯕ ꯃꯣꯏꯁꯦ
ꯑꯗꯨ ꯃꯣꯏ ꯆꯥꯕ ꯊꯛꯄꯗꯤ
ꯆꯥꯕꯁꯦ ꯑꯩꯈꯣꯏ ꯑꯗꯨꯝ ꯍꯥꯟꯅ ꯌꯨꯝꯗꯁꯨ ꯂꯩꯔꯤꯕꯀꯣ ꯑꯗꯨꯝ ꯆꯠꯂꯦꯕ ꯑꯩꯈꯣꯏ ꯑꯗꯨꯝ ꯑꯁꯣꯝꯗꯁꯨ ꯁꯤꯗꯩ ꯄꯨꯕꯤꯔꯒ ꯑꯗꯨꯃꯥꯏꯅ ꯄꯤꯖꯩ
ꯑꯩꯒꯤ ꯍꯧꯗꯣꯡꯗꯨꯁꯨꯅꯦ ꯁꯣꯔꯣꯛꯀꯁꯦ ꯂꯥꯜꯂꯦꯕ ꯑꯩ ꯑꯗꯨꯝ ꯑꯩꯈꯣꯏ ꯃꯥꯒ ꯑꯩꯒꯒꯤ ꯃꯇꯨꯡ ꯑꯗꯨꯝ ꯏꯟꯅꯗꯣꯏꯅꯦꯕ ꯁꯣꯔꯣꯛꯀꯁꯦ ꯑꯗꯨꯝ ꯂꯥꯟ ꯂꯥꯜꯂꯗꯤ ꯃꯥꯁꯨ ꯑꯗꯨꯝ ꯌꯥꯎꯔꯛꯇꯣꯏꯅꯦꯕ ꯈꯪꯕ꯭ꯔꯥ
ꯑꯥꯎ
ꯑꯗꯨꯒꯤ ꯑꯩꯈꯣꯏꯅ ꯁꯣꯔꯣꯛ ꯂꯣꯝꯗꯒ ꯊꯣꯛꯀꯦ ꯍꯥꯏꯔꯗꯤ ꯃꯥꯗꯣ ꯀꯥꯏꯗꯅꯣꯃ ꯊꯝꯃꯝꯅꯕ ꯍꯣꯠꯅꯔ ꯍꯣꯠꯅꯔ ꯆꯠꯄꯗꯨ
ꯑꯥ
ꯑꯗꯨꯃꯥꯏꯅ ꯇꯧꯋꯦꯕ ꯑꯗꯨꯒ ꯃꯥꯅ ꯑꯦꯛꯁꯤꯗꯦꯟ ꯇꯧꯔꯤꯁꯤꯅ ꯅꯨꯡꯗꯥꯡꯒꯤ ꯑꯣꯏꯗꯣꯏꯅꯦꯕ ꯅꯨꯡꯗꯥꯡꯗ
ꯎꯝ ꯑꯩꯈꯣꯏꯗꯤ ꯍꯩꯇꯦꯗ ꯑꯗꯨꯗꯤ ꯂꯝꯕꯤ ꯂꯥꯟꯕ ꯈꯣꯠꯄꯒꯗꯤ ꯍꯩꯇꯦ ꯅꯣꯏꯗꯅ ꯅꯪ ꯂꯧꯗꯅ ꯁꯤꯡ ꯅꯪ ꯂꯧꯗꯨꯅ ꯁꯤꯡꯉꯤ ꯑꯣꯏꯔꯝꯅꯤ
ꯑꯩ ꯁꯤꯡꯖꯗꯦ ꯄꯪꯕꯅꯦ ꯑꯩꯗꯤ
ꯁꯤꯡꯕ ꯃꯥꯜꯂꯤꯗ
ꯑ ꯁꯤꯡꯗꯦ
ꯌꯥꯝꯗꯤ ꯁꯤꯡꯉꯝꯅꯤ ꯑꯩ ꯈꯪꯉꯕꯅꯤ
ꯑꯣ ꯅꯠꯇꯦꯀꯣ
ꯍꯨꯏꯗꯤ ꯍꯨꯏ ꯍꯨꯏꯗꯤ ꯂꯩꯕ ꯅꯣꯏꯒꯤ
ꯎꯝ ꯑꯃ ꯂꯩ
ꯎꯝ ꯑꯩꯈꯣꯏ ꯍꯨꯏꯗꯤ ꯂꯩꯇꯦ ꯍꯨꯏꯁꯦ ꯂꯣꯏꯕꯒꯅꯦ ꯑꯗꯨꯝ ꯈꯔ ꯆꯥꯎꯔꯛꯑꯒ ꯍꯦꯛꯇꯃꯛ ꯅꯥꯔꯛꯄ ꯆꯥꯟꯅꯗꯕ ꯍꯥꯏꯗꯣꯏꯔ
ꯎꯝ ꯑꯗꯨꯃꯥꯏ ꯆꯥꯟꯅꯗꯕꯁꯨ ꯂꯩꯕꯅꯦ ꯑꯩꯈꯣꯏꯅ ꯍꯧꯗꯣꯡꯁꯦ ꯆꯥꯟꯅꯗꯕ ꯃꯥꯜꯂꯦꯕ
ꯑꯩꯈꯣꯏꯅ ꯍꯧꯗꯣꯡ ꯂꯣꯏꯔꯛꯏꯁꯦ ꯌꯥꯝꯈ꯭ꯔꯦꯕ ꯍꯥꯏꯗꯤ ꯁꯨꯃꯥꯏꯅ ꯑꯦꯛꯁꯤꯗꯦꯟ ꯇꯧꯔꯒ ꯑꯃ ꯍꯟꯗꯛꯅ ꯑꯗꯨꯃꯥꯏ ꯑꯣꯏꯈ꯭ꯔꯦꯗꯅꯀꯣ ꯑꯗꯨꯒ ꯑꯗꯨꯒꯤ ꯍꯦꯛ ꯃꯃꯥꯡꯒꯤꯗꯨꯅ ꯃꯣꯏꯗꯣ ꯂꯝꯕꯣꯏꯕ ꯆꯠꯂꯤꯅꯦ ꯍꯥꯏꯌꯦ ꯑꯗꯨꯝ ꯍꯜꯂꯛꯈꯤꯗꯕꯗꯣ꯫
ꯑ
ꯑꯗꯨ ꯇꯧꯈ꯭ꯔꯦ ꯑꯗꯨꯃꯥꯏꯅ ꯑꯗꯨꯝ ꯇꯧꯋꯁ
ꯎꯝ ꯑꯩꯈꯣꯏꯁꯨ ꯈꯔꯗꯤ ꯌꯥꯎꯒꯔꯦ ꯆꯠꯈ꯭ꯔꯒꯅꯦ ꯍꯜꯂꯛꯇꯕ ꯈꯔ ꯌꯥꯎꯈ꯭ꯔꯦ
ꯑꯣꯑ ꯑꯗꯨ ꯊꯤꯔꯁꯨ ꯑꯗꯨꯝ ꯂꯥꯛꯈꯤꯗ꯭ꯔꯦ ꯑꯩꯕꯥꯍꯣꯏꯅ ꯍꯥꯏꯔꯕꯗ ꯂꯝꯕꯣꯏꯔꯤꯅꯦ ꯍꯥꯏꯌꯦ
ꯑꯥꯎ
ꯑꯗꯣ ꯌꯨꯝ ꯂꯝꯕꯤ ꯂꯝꯕꯤ ꯃꯇꯥꯏꯗꯥ ꯂꯩꯕꯁꯤ‌ ꯒꯥꯔꯤ ꯀ ꯀꯥ ꯋꯥꯐꯝ ꯆꯠ ꯇꯨꯝ ꯌꯥꯕꯔ
ꯑꯁ ꯈꯔꯗꯤ ꯋꯥꯏ ꯍꯧꯖꯤꯛꯇꯤ ꯑꯃꯨꯛ ꯍꯩꯅꯈ꯭ꯔꯦ ꯅꯍꯥꯟ ꯑꯩꯈꯣꯏꯁꯨ ꯍꯣꯡꯗꯣꯔꯛꯏꯁꯦ
ꯑ
ꯑꯩꯈꯣꯏꯁꯨ ꯈꯔꯕꯨꯗꯤ ꯀꯨꯏꯔꯦ ꯇꯨ ꯊꯥꯎꯖꯟ ꯑꯩꯠꯇꯤꯟꯗ ꯍꯣꯡꯗꯣꯔꯛꯄꯅꯦꯕ
ꯎ
ꯑꯗꯨꯋꯥꯏꯗꯗꯤ ꯑꯃ ꯑꯩꯒꯤ ꯀꯣꯛꯇ ꯒꯥꯔꯤꯁꯦ ꯊꯧꯖꯤꯜꯂꯛꯄ ꯃꯥꯟꯕꯗꯣ
ꯑꯧ
ꯑꯗꯨ ꯇꯧꯍ°
ꯑꯗꯒꯤ ꯑꯃꯨꯛ ꯈꯔ ꯑꯩꯈꯣꯏꯁꯦ ꯂꯝꯂꯣꯡ ꯃꯔꯤ ꯐꯥꯡꯉꯒ ꯂꯝꯂꯣꯡ ꯃꯔꯤꯁꯨ ꯐꯥꯡꯕ ꯑꯣꯏꯕ ꯑꯗꯩ ꯂꯝꯕꯤꯁꯤꯁꯨ ꯈꯔ ꯐꯩꯌꯦꯕꯀꯣ ꯂꯝꯕꯤ ꯐꯕꯅꯤꯅ ꯒꯥꯔꯤꯁꯦ ꯀꯟ ꯀꯟ ꯀꯟ ꯀꯟ ꯊꯧꯋꯦꯕ
ꯎꯝ
ꯑꯗꯩ ꯇ꯭ꯔꯛꯀꯨꯝꯕꯁꯨ ꯍꯦꯕꯤ ꯚꯦꯍꯤꯀꯜꯁꯦ ꯑꯗꯨꯝ ꯆꯠꯂꯦꯕꯀꯣ
ꯑꯥꯑꯑ
ꯑꯗꯨꯒ ꯒꯥꯔꯤ ꯆꯦꯟꯕꯩ ꯇꯥꯏꯃꯤꯡꯁꯦ ꯑꯩꯈꯣꯏꯒꯤ ꯄꯨꯡ ꯇꯔꯥ ꯁꯨꯋꯥꯏꯐꯥꯎꯒ ꯇꯥꯔꯒꯗꯤ ꯁꯤꯕꯧ
ꯑꯥ ꯑꯥꯥ
ꯑꯗꯨꯒ ꯄꯨꯡ ꯕꯥꯔꯣꯗꯩꯅ ꯑꯃꯗꯩꯅ ꯑꯅꯤ ꯄꯨꯡ ꯕꯥꯔꯣ ꯑꯃ ꯑꯅꯤꯁꯦ ꯁꯤꯗꯅ ꯑꯃ ꯒꯥꯔꯤꯁꯦ ꯌꯥꯝ ꯆꯠꯄꯗꯤ ꯅꯠꯇꯕ ꯄꯥꯔꯇꯤ ꯇꯧꯔꯨꯕ ꯑꯥꯎ ꯉꯥꯎꯔꯨꯕ ꯏꯁꯩ ꯌꯦꯡ ꯁꯂꯨꯕ ꯃꯣꯏ ꯀꯥꯡꯒꯕꯨꯁꯨ ꯑꯃꯨꯛ ꯍꯜꯂꯛꯄ
ꯂꯥꯎꯔꯥ ꯂꯥꯎꯔꯥꯒ ꯍꯜꯂꯛꯄꯥ ꯀꯥꯡꯒꯨꯗꯣ
ꯄ ꯑꯗꯗꯒꯤ ꯒꯥꯔꯤ ꯃꯈꯣꯟꯜꯁꯦ ꯑꯍꯧ ꯑꯍꯣꯡꯧꯕ ꯍꯥꯞꯆꯤꯜꯂꯒ ꯍꯜꯂꯛꯄ ꯃꯣꯏ ꯍꯜꯂꯛꯄꯁꯤꯅꯦꯕ ꯇꯨꯝꯃꯝꯕꯗꯒꯤ ꯑꯩꯅ ꯑꯃꯣ ꯃ ꯉꯥꯛꯅꯔꯤꯁꯦ
ꯁꯥꯎꯅꯤꯡꯕꯅꯤ ꯃꯣꯏꯗꯣ
ꯑꯁ ꯁꯥꯎꯅꯤꯡꯕꯖꯥꯅꯤ ꯑꯦꯅ ꯁꯥꯎꯅꯤꯡꯗ ꯑꯥ ꯇꯨꯝꯃꯝꯕꯗꯒꯤ ꯐꯃꯨꯡꯁꯦ ꯄꯥꯏꯔ ꯂꯪꯗꯅ ꯈꯜꯂꯛꯄꯗꯤ ꯑꯩꯅꯥ
ꯎꯍꯥ ꯑꯈꯣ ꯑ
ꯍꯣꯡꯒꯦ ꯇꯧꯕꯅꯤ ꯐꯃꯨꯡꯁꯅꯦ
ꯑꯩꯁꯨ ꯑꯗꯨꯝ ꯇꯥꯔꯤꯅꯦ ꯑꯗꯨꯗꯤ
ꯑꯗꯒꯤ ꯊꯣꯡ ꯊꯣꯡꯅꯥꯎꯗꯨꯁꯨ ꯑꯃꯨꯛ ꯈꯔ ꯍꯥꯡꯇꯣꯛꯎꯔꯕꯥ ꯁꯥꯏꯌꯦꯅꯥ ꯁꯥꯁꯨ ꯁꯥꯏꯗꯅ ꯍꯧꯖꯤꯛꯀꯥꯟꯁꯦ ꯂꯣꯏꯔꯦ ꯊꯣꯡꯅꯥꯎꯒ ꯍꯥꯡꯇꯣꯛꯎꯗꯕ ꯅꯨꯃꯤꯠꯁꯤꯗꯤ
ꯑꯩ ꯊꯨꯝꯅꯥꯎ ꯍꯥꯡꯗꯣꯛꯑꯒ ꯇꯨꯝꯕꯗꯤ ꯒꯠꯁ ꯂꯩꯇꯦ ꯀꯤꯖꯩ ꯌꯦ
ꯑꯣ ꯃꯤ ꯃꯤꯗꯤꯌꯥꯝꯂꯟꯕꯔꯥ ꯆꯡꯉꯛꯇꯧ ꯃꯥꯟ
ꯍꯣꯏ ꯑꯗꯨꯒ ꯅꯨꯡꯗꯥꯡꯗ ꯀꯤꯖꯩ ꯑꯩ꯫
ꯎꯝ ꯀꯩꯅꯣ ꯈꯥꯗ꯭ꯔꯣ ꯁꯨꯃꯥꯏꯅ ꯖꯥꯂꯤꯒ ꯇꯧꯔ ꯈꯥꯕꯗꯣ ꯫ ꯑꯣ꯫
ꯑꯗꯨ ꯑꯣꯏꯔꯁꯨ ꯑꯩ ꯁꯨꯡꯉꯝ ꯉꯝꯃꯣꯏ꯫
ꯑꯣ ꯈꯔꯁꯨ ꯑꯗꯨꯝ ꯀꯤꯕ꯫ ꯑꯣ ꯈꯔ ꯈꯔꯁꯨ ꯀꯤꯕ ꯐꯩꯗ ꯀꯤꯌꯨꯠ ꯑꯣꯏꯅꯕ꯫
ꯀꯤꯕꯁꯦ ꯈꯔꯗꯤ ꯑꯗꯨꯝ ꯀꯤꯌꯦ꯫
ꯑꯣ ꯅꯨꯄꯤꯅꯒ ꯑꯗꯨꯃꯥꯏ ꯀꯤꯕꯁꯦ ꯈꯔ ꯀ꯭ꯌꯨꯠꯇꯤ ꯈꯔ ꯑꯣꯏꯖꯕꯅꯦꯕ꯫
ꯈꯪꯗ‌ꯦ ꯑꯗꯨꯗꯤ꯫
ꯅꯪ ꯌꯥꯝ ꯑꯣꯏꯔꯝꯗꯧ ꯃꯥꯟꯂꯤ ꯀ꯭ꯌꯨꯠꯀ ꯌꯥꯝ꯫
ꯑꫭꯏꯔ°ꯗꯥ ꯑꯣꯏꯗ°꯫
ꯈꯔꯁꯨ ꯑꯣꯏꯔꯝꯗꯧ ꯃꯥꯜꯂꯤ ꯈꯣꯟꯖꯦꯜꯅ ꯈꯔ꯭ꯒ ꯀꯌꯨꯠ ꯑꯣꯏꯕꯅꯦ ꯁꯛꯅ ꯈꯔ ꯀ꯭ꯌꯨꯠ ꯑꯣꯏꯔꯝ ꯑꯃꯨꯛ ꯀꯤꯌꯨꯠꯀꯥ ꯑꯣꯏꯁꯜꯂꯗꯤ ꯑꯁ ꯄꯨꯔꯥ ꯀꯤꯌꯨꯠꯇꯤ ꯄꯥꯏꯅꯤ ꯑꯣꯏꯗꯣꯏꯁꯤ꯫
ꯌꯥꯔꯦ꯫ ꯏꯁꯄꯤꯔꯤꯠꯀꯨꯝꯕꯁꯦ ꯎꯝ ꯑꯗꯨꯝ ꯆꯪꯉꯥꯛ ꯇꯧꯒ ꯃꯥꯟꯕꯗꯣ ꯑꯗꯨꯒꯤꯅꯤꯗ꯫
ꯑꯣ꯫ ꯑꯗꯣ ꯁꯥꯕꯅꯤꯅꯥ ꯉꯝꯃꯛꯇꯦꯕ ꯍꯦꯛꯇꯥ ꯑꯦꯁꯤ ꯑꯦꯁꯤ ꯊꯝꯕꯁꯨ ꯅꯠꯇꯕꯅꯤꯅ꯫ ꯐꯦꯟ ꯊꯥꯔꯁꯨ ꯉꯝꯗꯦ꯫
ꯑꯩꯗꯤ ꯇꯨꯝꯕꯗ ꯐꯦꯟ ꯊꯥꯔꯒ ꯇꯨꯝꯕꯁꯦ ꯍꯩꯅꯗꯦ꯫
ꯎꯝ ꯏꯁꯥ ꯅꯨꯡꯉꯥꯏꯇꯕꯅꯤ ꯑꯩꯁꯨ ꯇꯧꯋꯦ꯫ ꯑꯗꯨꯅ ꯊꯣꯡꯅꯥꯎꯁꯤ ꯈꯔ ꯍꯥꯡꯇꯣꯛꯑ ꯑꯩꯅ ꯇꯧꯔꯤꯁ ꯏꯪꯜꯂꯟꯅꯤꯗꯅ ꯏꯁꯥꯁꯦ ꯈꯔ ꯏꯪꯜꯂꯒ ꯄꯨꯡ ꯑꯃ ꯑꯅꯤꯒ ꯇꯔꯥꯛꯑꯗꯤ ꯈꯤꯇꯪ ꯐꯔꯛꯑꯦꯕ ꯑꯗꯨꯅ ꯑꯩ ꯇꯧꯔꯤ ꯇꯨꯝꯃꯅꯤ꯫ ꯈꯔ ꯏꯪꯍꯜꯂꯒ ꯐꯦꯟ ꯊꯥꯔ ꯑꯩꯈꯣꯏ ꯇꯨꯝꯊꯔꯅꯤ ꯑꯗꯨꯒ ꯄꯨꯡ ꯑꯃꯅꯤ ꯇꯥꯕꯗꯨꯗ ꯑꯃꯨꯛ ꯃꯣꯏ ꯑꯦꯂꯥꯝ ꯈꯣꯡꯉꯛꯑꯅꯤꯗꯅ ꯃꯣꯏꯒꯤ ꯈꯔ ꯀꯥꯡꯕꯨꯨ ꯈꯔ ꯑꯩꯅ ꯍꯥꯏꯁꯨ ꯍꯥꯏꯗꯕꯗ ꯊꯕꯛ ꯈꯣꯡꯉꯞꯄ ꯑꯦꯂꯥꯡ ꯈꯔ ꯂꯩꯕꯅꯤ ꯂꯝꯕꯤꯗ ꯃꯣꯏ ꯈꯣꯡꯉꯛꯄꯁꯦ ꯊꯣꯡꯅꯥꯎ ꯂꯣꯟꯁꯤꯜꯂꯒ ꯑꯃꯨꯛ ꯇꯨꯝꯗꯣꯏꯕ꯫ ꯑꯃꯔꯣꯝꯗꯗꯤ ꯐꯩꯗ ꯇꯥꯏꯃꯤꯡꯒꯥ ꯇꯥꯛ ꯑꯝꯕꯗꯣ ꯑꯦ ꯏꯪꯗꯕ ꯇꯥꯏꯃꯤꯡ ꯌꯧꯔꯦ꯫ ꯊꯣꯡꯅꯥꯎ ꯂꯣꯟꯁꯤꯜꯂꯣ ꯀꯥꯏ ꯍꯥꯏꯔꯝꯕꯗꯣ꯫
ꯑꯗꯣ ꯑꯗꯨꯒꯨꯝꯕꯁꯦ ꯐꯦꯁꯇꯤꯚꯦꯜꯒꯨꯝꯕ ꯂꯩꯕꯗꯁꯨ ꯍꯦꯟꯕꯟ꯫
ꯑꯧ꯫
ꯌꯥ ꯂꯥꯏ ꯍꯔꯥꯎꯕꯒꯨꯝꯕ꯫
ꯎꯝ꯫ ꯑꯗꯒꯤ ꯑꯃꯨꯛ ꯂꯩꯕ ꯃꯐꯝꯁꯤꯅ ꯑꯃꯨꯛ ꯒꯥꯔꯤꯁꯦ ꯁꯨꯃꯥꯏꯅ ꯒꯣꯂꯥꯏ ꯂꯩꯔꯒ ꯂꯝꯂꯣꯡ ꯃꯔꯤ ꯐꯪꯕꯁꯦ ꯒꫭꯂꯥꯏ ꯄꯤꯀꯥꯞ ꯂꯧ ꯂꯧꯕ ꯌꯥꯝꯅ ꯅꯨꯡꯉꯥꯏꯕ ꯇꯥꯏꯃꯤꯡꯁꯤꯅꯦꯕ꯫ ꯕꯥꯔꯠꯀꯥ ꯊꯧꯕꯗ ꯄꯤꯛꯀꯞ ꯋꯥꯡ ꯋꯥꯡ ꯂꯧꯕ ꯇꯥꯏꯃꯤꯡꯁꯤꯅꯦꯕ ꯂꯝꯕꯤꯗ ꯏꯁꯇ꯭ꯔꯦꯠꯀꯥ ꯂꯣꯏꯔꯒ꯫ ꯑꯗꯨꯅ ꯃꯣꯏꯅ ꯄꯤꯛ ꯀꯞ ꯂꯧꯕ ꯇꯥꯏꯃꯤꯡꯁꯤꯅ ꯑꯩꯈꯣꯏꯒꯤ ꯌꯨꯝ ꯃꯄꯥ ꯆꯞ ꯆꯥ ꯑꯃꯨꯛ ꯇꯥꯕꯥ꯫ ꯒꯌꯥꯔ ꯇꯨ ꯊ꯭ꯔꯤꯒꯥ ꯄꯥꯜꯂꯛꯄꯒꯤ ꯇꯥꯏꯃꯤꯡꯁꯦ ꯆꯞ ꯆꯥꯅ ꯑꯃꯨꯛ ꯇꯥꯗꯣꯏꯅꯦꯕꯥ꯫
ꯕ꯭ꯔꫭꯡ ꯕ꯭ꯔꫭꯡꯅ ꯑꯗꯨꯝ ꯆꯠꯈ꯭ꯔꯦ꯫
ꯑꯧ꯫ ꯑꯥꯗꯨꯅ ꯌꯥꯝ ꯅꯨꯡꯉꯥꯏꯇꯦ ꯑꯗꯨꯏꯗꯣ꯫ ꯑꯗꯒꯤ ꯑꯩꯁꯦ ꯀꯩꯅꯣ ꯁꯤꯖꯤꯟꯅꯔꯝꯃꯦ ꯍꯧꯖꯤꯛꯄꯨꯂꯤ ꯁꯤꯖꯤꯟꯅꯗ꯭ꯔꯦ ꯏꯌꯔꯄ꯭ꯂꯛꯇꯣ꯫ ꯊ꯭ꯔꯤ ꯑꯦꯝꯒꯤꯗꯣ꯫
ꯎꯝ꯫
ꯑꯗꯨꯝ ꯃꯦꯟꯖꯜꯂ ꯇꯨꯝꯃꯝꯃꯦ ꯑꯍꯥꯟꯕ ꯍꯧꯔꯛꯄꯗ ꯍꯧꯖꯤꯛ ꯑꯃꯨꯛ ꯈꯤꯇꯪ ꯐꯔꯦ꯫
ꯑꯗꯣ ꯑꯩ ꯁꯨꯃꯥꯏꯅ ꯃꯦꯟꯖꯤꯜꯂꯒ ꯃꯤꯠꯀꯥ ꯈꯨꯝꯖꯤꯜꯂ ꯀꯩꯅꯣꯒꯥ ꯇꯧꯔꯒ ꯇꯨꯝꯕꯁꯦ ꯁꯨꯡꯍꯩ ꯍꯩꯅꯗꯦ꯫
ꯑꯗꯣ ꯍꯩꯅꯗꯦ ꯑꯩꯁꯨ ꯑꯗꯨ ꯎꯄꯥꯏ ꯂꯩꯇꯕ ꯇꯨꯝꯃꯔꯣꯏꯗꯕ ꯑꯩ ꯌꯨꯝ ꯍꯣꯡꯗꯣꯛꯔꯄꯩ ꯇꯥꯏꯃꯤꯡꯗ ꯑꯩ ꯁꯨꯡꯇꯨꯝ ꯇꯨꯝꯗꯦ ꯑꯗꯨꯝ ꯃꯤꯀꯞꯁꯨ ꯉꯥ ꯂꯩ ꯊꯣꯛꯀꯅꯤ ꯉꯥ ꯂꯩ ꯊꯣꯛꯀꯅꯤ ꯉꯍꯥꯛ ꯂꯩ ꯑꯃꯨꯛ ꯊꯣꯛꯀꯅꯤ꯫ ꯏꯌꯥꯔ ꯄ꯭ꯂꯒ ꯁꯤꯖꯤꯟꯅꯔꯅꯤ ꯍꯧꯖꯤꯛꯇꯤ ꯈꯤꯇꯪꯗꯤ ꯐꯔꯦꯕꯀꯣ꯫ ꯇꯥꯗꯤ ꯇꯥꯏꯌꯦ ꯑꯗꯣ ꯏꯌꯥꯔꯄ꯭ꯂꯛꯁ ꯑꯗꯨꯃꯅ ꯁꯤꯟꯅꯝꯃꯦꯕꯖꯤꯦ ꯍꯧꯖꯤꯛꯇꯤꯨ ꯁꯤꯟꯅꯗ꯭ꯔꯦ ꯅꯨꯡꯉꯥꯏꯇꯦ ꯀꯝꯐꯣꯔꯇꯦꯕꯜ ꯑꯣꯏꯗꯦꯕꯥ꯫
ꯑꯣꯏꯗꯦ ꯑꯩ ꯏꯁꯩꯒꯨꯝꯕꯒꯥ ꯇꯥꯔꯒꯥ꯫ ꯑꯩꯅ ꯏꯌꯥꯔꯄꯤꯤꯁꯀꯨꯝꯕ ꯀꯩꯅꯣ ꯑꯗꯨꯝ ꯍꯥꯞꯄꯒ ꯇꯨꯝꯕ ꯌꯥꯎꯋꯦꯕ ꯍꯧꯒꯠꯂꯛꯄꯗ ꯀꯣꯛꯀꯥ ꯉꯥꯎꯕ ꯌꯥꯎꯈ꯭ꯔꯦ꯫
ꯎꯝ ꯑꯗ ꯑꯗꯨꯃꯥꯏꯅꯗꯤ ꯇꯧꯗꯦ ꯑꯩꯗꯤ ꯀꯩꯅꯣꯝ ꯏꯁꯩꯒꯤ ꯇꯥꯕ ꯑꯣꯏꯔ ꯀꯩꯅꯣꯝ ꯇꯧꯕ ꯇꯥꯔꯕ ꯑꯩ ꯏꯁꯥꯁꯦ ꯑꯦꯛꯇꯤꯚ ꯑꯣꯏꯔꯒ ꯂꯩꯔꯅꯤ ꯁꯨꯗꯝ ꯇꯣꯝꯃꯥꯔꫭꯏ ꯑꯗꯒꯤ ꯃꯤ ꯑꯃꯒꯥ ꯋꯥꯔꯤ ꯁꯥꯟꯅꯔꯕ ꯆꯂꯝ ꯇꯝꯃꯔꯣꯏꯗ ꯏꯁꯥꯅ ꯑꯩ ꯇꯨꯝꯃꯒꯦ ꯈꯟꯗ꯭ꯔꯤꯕꯣ ꯇꯨꯝꯕꯗꯣ ꯌꯥꯗꯦꯕ ꯃꯤꯅ ꯋꯥ ꯑꯃ ꯉꯥꯡꯗꯅ ꯀꯩꯅꯣ ꯇꯧꯁꯦ ꯏꯁꯥꯁꯦ ꯇꯤꯞ ꯑꯣꯏꯔꯒ ꯑꯗꯨꯝ ꯂꯩꯖꯕꯗ ꯇꯧꯋꯦ
ꯑꯣ ꯑꯩꯗꯤ ꯚꯤꯗꯤꯑꯣ ꯌꯨꯇ꯭ꯨꯕ ꯚꯤꯗꯤꯑꯣꯒꯨꯝꯕ ꯌꯦꯡꯉꯁꯨ ꯑꯗꯨꯝ ꯇꯨꯝꯅꯤ
ꯍꯣꯏ ꯌꯥꯝ ꯌꯥꯝ ꯋꯥꯕ ꯅꯨꯃꯤꯠ ꯑꯣꯏꯔꯒꯗꯤ ꯇꯨꯝꯊꯈꯤꯕ ꯌꯥꯎꯋꯦ ꯑꯗꯣ ꯑꯩꯒꯤꯗꯤ ꯑꯗꯨꯝ ꯑꯦꯛꯇꯤꯞ ꯑꯣꯏꯔ ꯂꯩ ꯏꯁꯥꯁꯦ ꯀꯩꯅꯣꯃ ꯊꯕꯛ ꯑꯃ ꯇꯧꯔꯤ ꯍꯥꯏꯕ ꯄꯣꯠꯁꯦ ꯑꯩ ꯀꯣꯛꯁꯤꯗ ꯂꯩꯔꯒꯗꯤꯅꯦ
ꯑꯗꯨꯗꯤ ꯂꯥꯏꯔꯤꯛ ꯀꯨꯝꯕ ꯄꯥꯔꯗꯤ ꯅꯨꯡꯉꯥꯏꯔꯕꯅꯤꯅꯦ
ꯑ ꯂꯥꯏꯔꯤꯛ ꯀꯨꯝꯕ ꯄꯥꯔꯁꯨ ꯃꯤ ꯂꯥꯏꯔꯤꯛ ꯄꯥꯔ ꯇꯅꯤꯡꯉꯦꯅ ꯑꯩꯗꯤ ꯂꯥꯏꯔꯤꯛ ꯄꯥꯔꯗꯤ ꯇꯅꯤꯡꯗꯦꯕ ꯏꯁꯥꯗꯣ ꯍꯦ ꯑꯦꯛꯇꯤꯞ ꯑꯣꯏꯕ
ꯑꯩꯩ ꯑꯩꯗꯤ ꯀꯥꯏꯗꯒꯤ ꯌꯥꯗ꯭ꯔꯦ ꯑꯩꯒꯤ ꯀꯣꯛꯁꯦ
ꯍꯧꯗꯣꯡ ꯆꯟꯁꯤꯜꯂ ꯍꯥꯏꯅ ꯈꯣꯡꯗ ꯀꯣꯜꯂꯛꯄꯁꯦ ꯌꯥꯝ ꯍꯩꯅꯗꯔꯤꯁ‌ꯦ ꯑꯩꯅ ꯈꯪꯕ꯭ꯔꯥ ꯕꯕꯥ ꯆꯤꯟꯁꯤꯜꯂ ꯈꯣꯠꯂꯛꯄꯗꯣ ꯌꯥꯅꯒ ꯈꯔ ꯆꯤꯛꯂꯤ ꯆꯛꯒ ꯇꯧꯛꯄꯗ ꯀꯥꯟ ꯆꯤꯛꯄꯗꯤ ꯅꯠꯇꯕꯤꯗ
ꯑꯩꯒꯤ ꯍꯧꯗꯣꯡꯗꯣ ꯃꯤꯁ ꯇꯧꯋꯤꯗ
ꯑꯣ ꯈꯔꯂꯩꯔꯒ ꯑꯃꯥꯎ ꯊꯣꯛꯆꯔꯛꯁ ꯅꯤ
ꯍꯣꯏ ꯑꯃꯕꯨꯗꯤ ꯄꯨꯔꯛꯑꯅꯤ ꯍꯥꯏꯅꯈ꯭ꯔꯦ ꯍꯧꯖꯤꯛ ꯑꯉꯥꯡ ꯍꯧꯖꯤꯛ ꯍꯧ ꯑꯣ ꯍꯧꯖꯤꯛ ꯍꯧꯗꯣꯡ ꯃꯆꯥ ꯑꯉꯥꯡꯁꯤꯡ ꯌꯥꯝ ꯂꯩ ꯀꯩꯅꯣ ꯇꯧꯋꯏꯗꯅ
ꯑꯥ
ꯑꯗꯣ ꯑꯃꯕꯨꯗꯤ ꯄꯨꯔꯛꯀꯅꯤ ꯍꯥꯏꯕꯅꯦ
ꯑꯗꯨꯗ ꯑꯃꯨꯛ ꯍꯟꯖꯜꯂꯦ ꯈꯜꯂꯣ ꯑꯗꯨꯃꯥꯏꯅ
ꯍꯣꯏ ꯑꯗꯨꯒꯤ ꯑꯁ ꯑꯃꯨꯛꯁꯨ ꯁꯨꯃꯥꯏꯅ ꯑꯃꯨꯛ ꯃꯐꯝ ꯃꯔꯥꯡ ꯈꯪꯗꯕꯤꯗ ꯑꯃꯨꯛ ꯁꯤꯗꯣꯏꯔꯥ ꯍꯥꯏꯗꯤ ꯑꯗꯨꯝ ꯇꯧꯕꯒꯤꯀꯣ ꯑꯃꯨꯛꯁꯨ ꯅꯨꯡꯉꯥꯏꯇꯦꯕ ꯑꯩꯈꯣꯏꯗꯣ
ꯑꯥꯎ
ꯗꯒꯤꯒꯤ ꯑꯩꯈꯣꯏ ꯃꯥꯅꯗꯤ ꯂꯣꯏꯔꯔꯣꯏꯁꯦꯅꯗꯤ ꯍꯥꯏꯕꯅꯦ ꯃꯥꯁꯦ
ꯎꯝ
ꯅꯨꯡꯉꯥꯏꯇꯦꯅꯀꯣ
ꯎꯝ
ꯍꯧꯗꯣꯡ ꯍꯨꯏꯁꯨ ꯑꯩꯒꯤ ꯍꯨꯏꯗꯨꯁꯨ ꯌꯥꯝ ꯎ ꯁꯤꯡꯉꯦꯕ